ꯍꯜꯂꯣ
ꯇꯥꯔꯕꯣ
ꯑꯥꯎ
ꯑꯧ ꯈꯣꯟꯖꯦꯜꯁꯦ ꯏꯄꯤꯡ ꯐꯤꯡꯉꯤꯗ
ꯏꯁ ꯐꯤꯡꯗꯤꯌꯦ
ꯢꯪꯉꯦꯍꯦ
ꯐꯤꯡꯗꯦ ꯐꯤꯡꯗꯦ
ꯀꯩꯗꯧꯔꯤꯅꯣ ꯍꯥ
ꯑꯩꯗꯤ ꯐꯝꯃꯤꯌꯦ ꯅꯪꯗꯤ
ꯑꯩꯗꯤ ꯍꯤꯞꯄꯤꯌꯦ꯫
ꯑꯣ ꯆꯥꯛ ꯆꯥꯔꯕꯣ꯫
ꯆꯥꯔꯦꯗ꯫
ꯀꯔꯤ ꯏꯟꯁꯥꯡ꯫
ꯈꯣꯏꯔꯣ ꯑꯩꯈꯣꯏ ꯉꯁꯤ꯫ ꯀꯩ ꯍꯥꯏꯁꯤꯔꯥ ꯌꯦꯟꯗꯦꯝ꯫
ꯌꯨꯝꯗ ꯂꯩꯕ꯭ꯔꯣ꯫
ꯑꯥꯎ꯫ ꯅꯣꯏꯗꯤ ꯀꯦ ꯏꯟꯖꯟ ꯆꯔꯒꯦ꯫
ꯑꯩꯈꯣꯏꯗꯤ ꯑꯣꯛ ꯊꯣꯡꯗꯅ꯫
ꯁꯥꯁ ꯌꯥꯝ ꯃꯜꯂꯦꯀꯣ꯫
ꯏꯁ ꯑꯩꯗꯤ ꯑꯣꯛ ꯆꯥꯗꯦ ꯑꯩꯗꯤ ꯑꯣꯛ ꯆꯥꯗꯤꯌꯦ꯫
ꯀꯩꯒꯤ ꯆꯥꯗꯕ꯫
ꯍꯩꯅꯗꯦꯗ꯫
ꯑꯩꯁ ꯅꯨꯄꯤ ꯁꯥꯃꯟꯕꯩ ꯑꯣꯏꯔꯝꯅꯤ꯫
ꯏꯁ ꯅꯠꯇꯦꯍꯦ꯫
ꯀꯔꯤꯒꯤ ꯑꯣ ꯕꯣꯖꯥꯗꯨꯕ ꯑꯩꯁ ꯅꯪꯗꯤ ꯖꯥꯠ ꯑꯃꯅꯤꯅ꯫
ꯑꯩꯈꯣꯏꯗꯤ ꯑꯉꯥꯡꯗꯩ ꯑꯗꯨꯝ ꯆꯥꯔꯛꯇꯦꯅ꯫ ꯑꯩꯅ ꯆꯥꯕꯁꯤ ꯌꯦꯟ ꯉꯥꯅꯨ꯫
ꯏꯟꯖꯥꯡ ꯍꯥꯎꯕ ꯆꯥꯗꯦ꯫
ꯏꯁ ꯃꯔꯥꯏꯕꯛ ꯐꯩ ꯍꯥꯏꯅꯔꯤꯅꯦ ꯀꯔꯤꯗꯣ꯫ ꯑꯩꯅ ꯆꯥꯗꯕꯗꯣ ꯃꯣꯏꯅ ꯑꯃꯨꯛ ꯆꯥꯔꯅꯤ꯫
ꯎꯝ ꯋꯥꯁꯨ ꯉꯥꯡꯕ ꯌꯥꯝ ꯍꯩꯔꯝꯃꯦꯀꯣ ꯃꯤ ꯃꯆꯥꯗꯤ꯫
ꯅꯪꯅꯃꯣ ꯍꯦꯜꯂꯝꯅꯤꯗ꯫
ꯑꯦ ꯀꯣꯏꯗꯤ ꯉꯥꯡꯃꯒ ꯇꯜꯂꯩꯗ꯫ ꯁꯦꯡꯗꯕꯅꯤꯅ ꯑꯩꯈꯣꯏꯗꯤ꯫
ꯋꯥꯕꯨꯗꯤ ꯍꯅ ꯍꯥꯟꯅꯗꯩ ꯅꯪꯅ ꯍꯦꯜꯂꯝꯃꯤꯅꯦ ꯑꯥꯡ ꯁꯛꯄ꯫
ꯑꯦ꯫ ꯍꯧꯖꯤꯛ ꯀꯥꯟ ꯇꯝꯁꯤ ꯌꯥꯗꯔ꯭ꯦ ꯑꯩ꯫
ꯀꯩꯗꯧꯔꯒꯦ ꯀꯩ ꯄ꯭ꯔꯣꯕ꯭ꯂꯦꯝ ꯂꯩꯒꯦ꯫
ꯀꯩꯁꯨ ꯇꯧꯗꯦꯗ ꯅꯪꯅ ꯆꯠ ꯉꯁꯤ ꯀꯩꯀꯩ ꯆꯠꯀꯦ
ꯑꯩ ꯉꯁꯤ ꯏꯃꯥꯟꯅꯕꯤ ꯈꯔꯒ ꯀꯣꯏꯕ ꯆꯠꯂꯦ
ꯑꯣ ꯌꯥꯝ ꯅꯨꯡꯉꯥꯏꯅ ꯑꯗꯨꯝ ꯆꯠꯀꯗꯕꯅꯤꯅ ꯑꯣ ꯌꯨꯝꯗ ꯑꯗꯨꯝ ꯂꯩ
ꯀꯣꯏꯕ ꯆꯠꯇꯕ꯭ꯔꯣ
ꯆꯠꯇ꯭ꯔꯦꯗ ꯆꯠꯅꯤꯡꯗ꯭ꯔꯦꯗ ꯌꯥꯝ ꯁꯥꯕꯁꯤꯕꯨ ꯅꯣꯡꯁꯨ ꯑꯝꯇ ꯇꯥꯗꯦ
ꯏꯁꯁ ꯅꯨꯡꯊꯤꯤꯟ ꯋꯥꯏꯔꯝ ꯀꯣꯏꯕꯒ ꯆꯠꯂꯣꯅꯦ ꯅꯨꯡꯉꯥꯏꯒꯅꯤꯅꯦ
ꯑꯁ ꯆꯥꯅꯤꯡꯗ꯭ꯔꯦ ꯝ ꯅꯨꯡꯇꯤꯒꯤ ꯑꯣꯏ ꯎꯔꯤꯁꯤ ꯃꯐꯝ ꯑꯅꯧꯕꯁꯨ ꯅꯠꯇꯕ
ꯑꯗꯨ ꯑꯣꯏꯔꯁꯨ ꯐ꯭ꯔꯦꯁ ꯈꯔ ꯈꯔ ꯑꯣꯏꯊꯣꯛꯀꯗꯕꯅꯤꯅꯦ꯫
ꯎꯝ ꯑꯗꯨꯅꯦꯕ ꯍꯌꯦꯡꯗꯤ ꯀꯥꯏ ꯆꯠꯀꯦꯔ ꯑꯗꯨꯗꯤ
ꯀꯔꯤꯕ
ꯍꯌꯦꯡꯗꯤ ꯁꯀꯥꯏ ꯆꯠꯀꯦꯔꯣ
ꯈꯪꯗꯦꯗ ꯍꯌꯦꯡꯁꯦ ꯀꯥꯏꯗ ꯆꯠꯁꯤꯔꯣ ꯅꯪꯗꯤ ꯍꯌꯦꯡ ꯀꯥꯏꯗ ꯆꯠꯀꯗꯕ ꯂꯩꯕ꯭ꯔꯣ
ꯆꯠꯂꯣꯏꯗ ꯑꯗꯨꯝ ꯌꯨꯝꯗ ꯂꯩꯅꯤꯅ
ꯑꯣ
ꯑꯗꯨꯅꯦ
ꯑꯁ ꯈꯪꯗ꯭ꯔꯦꯗ ꯍꯟꯗꯛ ꯃꯔꯛꯁꯦ
ꯎꯝ
ꯑ
ꯍꯟꯗꯛ ꯃꯔꯛꯁꯤ ꯌꯥꯗ꯭ꯔꯤ
ꯑꯩꯈꯣꯏꯁꯨ ꯀꯣꯏꯕ ꯆꯠꯃꯤꯟꯅꯕ ꯌꯥꯏꯅꯦ
ꯅꯣꯡꯃ ꯆꯠꯁꯦ ꯍꯧꯖꯤꯛꯀꯥꯟꯗꯤ ꯌꯥꯗꯦꯕ ꯃꯊꯪ ꯊꯥꯗꯔ ꯑꯗꯨꯗꯒꯤ ꯂꯥꯡꯕ ꯈꯣꯠꯄ ꯇꯧꯔꯅꯤ
ꯍꯟꯗꯛꯀꯤ ꯊꯥꯁꯤꯅ ꯀꯩꯗꯧꯔꯕ
ꯍꯟꯗꯛꯀꯤ ꯊꯥꯁꯤꯅ ꯈꯔ ꯒ꯭ꯌꯥꯟ ꯇꯥꯅꯤꯡꯉꯥꯏ
ꯑꯣ ꯅꯪꯕꯨꯒꯌꯥ ꯇꯥꯗ꯭ꯔꯤꯕꯔꯤꯕꯣ
ꯇꯥꯗ꯭ꯔꯤꯌꯦ ꯑꯗꯨꯏ ꯇꯥꯅꯤꯡꯉꯥꯏ ꯇꯧꯔꯕꯅꯤꯅꯦ
ꯑ ꯈꯔ ꯇꯥꯛꯄꯤꯌꯨꯔꯣ ꯒ꯭ꯌꯥꯟ ꯇꯥꯅꯕ
ꯑꯥꯎ ꯈꯔ ꯇꯥꯛꯄꯤꯌꯨ ꯑꯩ ꯇꯥꯕꯤꯒꯦ
ꯍ ꯑꯩꯈꯣꯏꯅ ꯇꯥꯛꯂꯛꯄꯗꯣ ꯅꯪ ꯂꯧꯁꯤꯟꯕ ꯉꯝꯒꯗ꯭ꯔꯥꯅꯦ
ꯌꯥꯝ ꯉꯝꯒꯅꯤꯅ ꯈꯔꯗꯤ ꯉꯝꯂꯛꯇ꯭ꯔꯒꯅ ꯑꯃꯨꯛ ꯉꯥꯡꯉꯗꯤ ꯂꯣꯏꯌꯦꯗꯅ ꯑꯦ ꯍꯧꯖꯤꯛ ꯒ꯭ꯌꯥꯟ ꯇꯥꯔꯝꯃꯤꯅ ꯒ꯭ꯌꯥꯟ ꯭ꯌꯥ ꯇꯥꯔꯤꯗ ꯑꯩ ꯍꯧꯖꯤꯛꯇꯤ
ꯍꯥꯟꯅꯒꯤꯒ ꯍꯟꯗꯛꯁꯤꯅ ꯈꯔ ꯑꯣꯜꯂꯕ
ꯌꯥꯝ ꯑꯣꯜꯂꯦ ꯍꯧꯁ ꯅꯠꯇ꯭ꯔꯦ ꯑꯩꯁꯦ
ꯍꯣꯏꯅꯦ ꯑꯗꯨꯃꯥꯏꯅ ꯈꯔ ꯈꯔ ꯒ꯭ꯌꯥꯟ ꯇꯥꯅꯔꯒ ꯂꯩꯕꯗꯨꯅꯤꯅꯦ ꯄꯥꯝꯅꯔꯤ ꯃꯤꯅꯦ ꯄꯥꯝꯅꯔꯤꯁꯦ
ꯅꯪꯗꯤ ꯭ꯌꯥꯟ ꯇꯥꯔꯔꯕꯣ
ꯑꯁ ꯅꯪ ꯈꯪꯉꯩꯗꯨꯗꯤ ꯑꯩ ꯗꯤ ꯍꯥꯟꯅ ꯇꯧꯒꯦꯍꯟꯗꯥꯏꯗꯨꯗꯤ ꯌꯦꯇ ꯃꯃꯤ ꯍꯥꯏ
ꯑꯗꯨ꯭ꯔꯦ ꯑꯗꯨꯅ
ꯑꯩꯈꯣꯏꯅꯦ ꯒ꯭ꯌꯥꯟ ꯇꯥꯃꯟꯗꯅ ꯍꯆꯥꯥꯐꯥꯎ ꯆꯥꯗ꯭ꯔꯦ
ꯎꯝ ꯑꯣꯣꯛꯄ ꯌꯥꯝꯅ ꯃꯥꯜꯂꯦꯗ
ꯑꯩ ꯑꯣꯛ ꯃꯥꯟꯗ꯭ꯔꯤꯌꯦ ꯃꯥꯜꯂꯛꯀꯗꯕ ꯈꯔ ꯆꯥꯁꯤꯔ ꯇꯧꯔꯒꯅꯦ ꯃꯥꯅꯤꯡꯉ
ꯅꯉꯣꯟꯗ ꯃꯥꯜꯂꯦ ꯍꯥꯏꯅꯗꯤ ꯍꯥꯏꯗꯦꯅ
ꯍ ꯍꯣꯏ ꯃꯥꯜꯂꯁꯨ ꯀꯩꯁꯨ ꯀꯥꯏꯗꯦꯗ
ꯎꯝ ꯑꯩꯁꯨ ꯈꯔ ꯈꯔ ꯈꯔ ꯃꯥꯜꯂ ꯑꯩꯗ
ꯎꯝ ꯎꯝ ꯅꯪꯗꯤ ꯌꯥꯝ ꯆꯥꯕꯒꯤ ꯑꯣꯏꯔꯝꯒꯅꯤ
ꯎꯝ ꯎꯝ ꯑꯩꯗꯤ ꯌꯥꯝ ꯆꯥꯔꯦꯕ ꯂꯦꯞꯇ꯭ꯔꯦꯕ ꯑꯩꯗꯤ ꯍꯨꯔꯥꯥꯟꯕꯝꯕꯒ ꯇ ꯑꯣꯏꯅꯅ ꯆꯠꯗ
ꯄꯨꯨꯔꯟꯕ
ꯎꯝ ꯌꯦꯔꯨꯝ ꯍꯨꯔꯥꯟꯕꯗ ꯑꯩ ꯃꯤꯡ ꯆꯠꯈ꯭ꯔꯕꯅꯦ
ꯑ ꯑꯩꯈꯣꯏ ꯅꯪꯅ ꯍꯨꯔꯥꯟꯕꯗ ꯃꯤꯡ ꯆꯠꯄ ꯑꯩꯅ ꯒ꯭ꯌꯥꯟ ꯇꯥꯕꯗ ꯃꯤꯡ ꯆꯠꯄꯅꯦꯕ
ꯆ ꯏ ꯆꯥꯂꯤꯒꯅꯤ ꯌꯥꯝ ꯊꯥꯃꯅꯤ ꯀ
ꯈꯔ ꯈꯔ ꯑꯣꯟꯊꯣꯛꯅꯁꯤꯔꯣ ꯍꯣꯏ ꯇꯥꯔꯕꯅꯦ ꯌꯥꯝꯅ
ꯑꯩꯈꯣꯏꯗꯤ ꯑꯩꯈꯣꯏꯁꯨ ꯇꯥꯕ ꯍꯧꯔꯅꯤꯅ
ꯅꯣꯏꯅ ꯈꯔ ꯑꯉꯥꯡ ꯑꯣꯏꯔꯛꯄꯒꯤꯔ ꯑꯩꯅ ꯈꯔ ꯑꯍꯟ ꯑꯣꯏꯕꯒꯤꯔ ꯈꯪꯗ꯭ꯔꯦ
ꯎꯝ ꯅꯪꯁꯨ ꯌꯥꯝ ꯑꯍꯟꯗꯤ ꯅꯠꯇꯦꯗ
ꯍꯣꯏ
ꯆꯍꯤ ꯑꯃꯔ ꯑꯅꯤꯔꯥ ꯍꯜꯂꯝꯕ꯭ꯔꯥ ꯈꯪꯗꯦ ꯑꯩꯗꯤ
ꯑꯅꯤ ꯑꯍꯨꯝꯗꯤ ꯍꯦꯜꯂꯝꯒꯅꯤꯅꯦ
ꯑꯩꯗꯤ ꯈꯪꯗꯕ ꯅꯪ ꯊꯥꯎꯖꯟ ꯀꯌꯥꯗ ꯄꯣꯛꯄ
ꯑꯁ ꯑꯗꯨ ꯍꯦꯛꯇ ꯍꯥꯏꯕ ꯌꯥꯕ꯭ꯔꯣ
ꯑꯗꯨꯗꯤ ꯆꯍꯤ ꯀꯌꯥ ꯁꯨꯔꯤꯒꯦ ꯑꯩꯈꯣꯏ ꯃꯩꯇꯩꯂꯣꯟꯗ ꯍꯥꯏꯔꯛꯎ ꯌꯥꯏ
ꯍꯥꯥ
ꯑꯩꯈꯣꯏ ꯃꯩꯇꯩꯂꯣꯟꯗ ꯉꯥꯡꯉꯨ ꯆꯍꯤꯗꯣ
ꯑꯩ ꯆꯍꯤ ꯀꯨꯟ ꯁꯨꯔꯦ
ꯀꯟꯖꯨꯔꯕ ꯑꯗꯨꯗꯤ ꯑꯦꯁ ꯌꯥꯝ ꯍꯟ ꯌꯥꯝ ꯍꯟꯕꯁꯨ ꯅꯠꯇꯦꯅ
ꯑ
ꯑꯗꯨ
ꯑꯗꯨꯕꯨ ꯅꯪꯉꯣꯟꯗꯒꯤ ꯍꯦꯛ ꯌꯥꯝ ꯍꯂꯦꯍꯦ ꯀꯩꯅꯣ
ꯑ ꯃꯤꯗꯤ ꯅꯣꯡꯃ ꯈꯛꯇꯪ ꯍꯟꯕꯈꯣꯏ ꯌꯥꯝ ꯍꯟꯈ꯭ꯔꯕꯅꯤ
ꯑꯥ
ꯎꯝ ꯅꯗꯤ ꯏꯃꯅꯤꯗ
ꯑꯩꯗꯤ ꯏꯃꯥ ꯑꯣꯏꯔꯗꯤ ꯅꯪ ꯄꯥꯕꯨꯡꯅꯣ
ꯎꯝ ꯑꯩꯒꯣ ꯈꯨꯔꯅꯤ
ꯍ ꯃ
ꯍꯟꯗꯛ ꯃꯔꯛꯁꯦ ꯑꯁ ꯂꯩꯕꯁꯨ ꯅꯨꯡꯉꯥꯏꯇꯦꯅꯦ ꯁꯥꯝꯍꯟꯕꯩ ꯅꯣꯡꯁꯨ ꯇꯥꯔꯗꯤ ꯑꯃꯨꯛ ꯑꯃꯨ ꯆꯠꯄꯣ
ꯑ ꯑꯩꯈꯣꯏꯗꯗꯤ ꯌꯥꯝ ꯏꯪꯉꯦ
ꯑꯣ
ꯑꯩꯈꯣꯏꯗꯤ ꯑꯦꯁꯤꯗꯒ ꯐꯝꯗꯅ
ꯎꯝ ꯏꯡꯂꯂꯝꯒꯅꯤ ꯅꯣꯏꯗꯗꯤ ꯎꯝ ꯑꯩ ꯄꯥꯎ ꯂꯣꯏ ꯇꯥꯛꯦꯀꯣ
ꯍꯣꯏ ꯇꯥꯔꯝꯕꯅꯤ ꯅꯪ
ꯎꯝ ꯈꯔ ꯈꯔ ꯐꯣꯟꯅꯕ
ꯑꯥ
ꯎꯝ
ꯂꯩ ꯑꯩꯈꯣꯏꯗ ꯂꯩꯔꯁꯦ ꯂꯥꯛꯑꯣꯗꯅ ꯑꯗꯨꯗꯤ
ꯑꯁ ꯂꯩꯅꯤꯡꯉꯦꯗ ꯅꯪ ꯌꯥꯝ ꯐꯗꯕ ꯃꯥꯂꯦ
ꯑꯣ
ꯑꯩꯗꯤ ꯌꯥꯝ ꯑꯉꯥꯡ ꯑꯣꯏꯔꯤꯕ꯭ꯔ ꯑꯩꯉꯣꯟꯗꯗꯤ ꯑꯩꯉꯣꯟꯗꯒꯤ ꯑꯩꯉꯣꯟꯗꯒ ꯁꯥꯎꯔꯒ ꯑꯗꯨꯝ ꯈꯔ ꯐꯨ ꯆꯩꯔꯗꯤ ꯑꯩꯗꯤ ꯀꯞꯀꯅꯤꯕ
ꯏꯁ
ꯑꯩꯗꯤ ꯂꯣꯏ ꯈꯟꯕ ꯂꯣꯏꯔꯕꯝꯅꯦꯕ ꯑꯥ
ꯑꯩꯗꯤ ꯐꯨꯔꯦ ꯍꯦꯛꯇ ꯀꯥꯎꯊꯦꯛꯄꯤꯅꯦ
ꯎꯝ ꯑꯗꯨ ꯑꯗꯨꯅꯅꯤꯅꯦ ꯑꯩ ꯀꯤꯈꯤꯁꯦ ꯅꯨꯄꯤꯁꯤꯡꯁꯨ ꯃꯁꯤꯡꯆ ꯌꯥꯝ ꯀꯥꯒꯟꯕꯅꯦꯕ ꯏꯁꯝ ꯂꯥꯡꯕꯤꯒꯗꯣ ꯅꯪ ꯑꯣꯏꯔꯕ ꯃꯥꯜꯂꯦꯕ
ꯎꯝ
ꯑꯩꯗꯤ ꯂꯩꯃꯤꯟꯅꯕꯒ ꯂꯥꯏꯔꯦ ꯃꯅꯥꯛꯇ ꯆꯪꯕꯒ ꯀꯤꯔꯤꯅꯤ
ꯎꯝ ꯅꯨꯡꯉꯥꯏꯕꯅꯤꯗꯥꯏ ꯏꯆꯥꯎ ꯂꯥꯡꯕ ꯅꯨꯄꯤꯁꯨ
ꯑꯁ ꯉꯥꯡꯍꯜꯂꯗꯤ ꯇꯜꯜꯂꯤꯦ ꯇꯥꯅꯤꯡꯗꯦꯕ ꯑꯩꯈꯣꯏꯗꯁꯨ ꯈꯔ ꯈꯔ ꯌꯥꯎꯋꯦꯕ
ꯍꯣꯏꯅꯦ ꯑꯗꯣ ꯉꯥꯡꯗꯅꯕꯁꯨ ꯈꯔ ꯈꯔ ꯅꯣꯏꯅ ꯇꯧꯔꯛꯄ ꯇꯥꯕꯅꯤꯅꯦ
ꯎꯝ ꯑꯗꯨ
ꯎꯝ
ꯃꯍꯧꯁꯥꯒꯤ ꯉꯥꯡꯕꯅꯤꯅ ꯑꯗꯨꯝ ꯉꯥꯡꯈ꯭ꯔꯅꯤ
ꯎꯝ ꯑꯩꯕꯨꯗꯤ ꯑꯗꯨꯃꯥꯏꯅ ꯇꯧꯗꯕꯅꯤꯗ
ꯅꯪꯁꯨꯣ ꯈꯔ ꯈꯔ ꯇꯥꯧ ꯃꯥꯔ
ꯑꯩꯗꯤ ꯌꯥꯝ ꯑꯩꯗꯤ ꯇꯧꯗꯕꯅꯦ
ꯑꯣ
ꯅꯪ ꯑꯗꯨꯕꯨꯗꯤ ꯈꯪꯒꯅꯤꯗ ꯑꯩꯁꯦ ꯒ꯭ꯌꯥꯟ ꯇꯥꯕ ꯃꯤꯅꯕꯨ ꯏꯁꯧ ꯌꯥꯝ ꯂꯥꯡꯕ꯭ꯔꯣꯅꯦ
ꯑꯧ ꯂꯥꯡꯅꯤꯡꯉ
ꯂꯥꯡꯗꯦꯍꯦ ꯃꯤ ꯒ꯭ꯌꯥꯟ ꯇꯥꯔꯒ ꯑ ꯃꯤ
ꯑꯗꯨꯗꯤ ꯅꯪ ꯒ꯭ꯌꯥꯟ ꯇꯥꯕ ꯋꯥꯠꯄ ꯃꯥꯜꯂꯦꯅꯦ ꯒ꯭ꯌꯥꯟ ꯇꯥꯕ ꯃꯥꯜꯂꯦꯅꯦ ꯅꯪ ꯈꯨꯟꯗꯔꯣ ꯀꯥꯏꯗꯔꯣ ꯑꯗꯨꯗꯤ
ꯑꯩꯗꯤ ꯈꯨꯟꯗ ꯅꯠꯇꯦꯌꯦ
ꯎꯝ ꯈꯨꯟꯗ ꯂꯩꯒꯅꯨꯗ ꯍꯟꯗꯛ ꯃꯔꯛꯁꯦ ꯌꯥꯝ ꯁꯥꯕ
ꯎꯝ ꯅꯪꯗꯤ ꯈꯨꯣꯟꯗ ꯂꯩꯔꯝꯒꯅꯤꯅꯦ
ꯎꯝ ꯑꯩꯗꯤ ꯑꯗꯨꯝ ꯂꯩ ꯉꯍꯥꯛ ꯂꯩꯔꯗꯤ ꯑꯩꯁꯨ ꯃꯝꯊꯛ ꯇꯥꯈ꯭ꯔꯦꯅꯤ
ꯂꯩꯕ ꯅꯨꯡꯉꯥꯏꯕ꯭ꯔꯣ
ꯑ ꯂꯩꯕꯗꯤ ꯑꯗꯨ ꯅꯨꯡꯉꯥꯏ
ꯑꯩꯈꯣꯏꯗꯁꯨ ꯑꯗꯨꯝ ꯀꯣꯏꯔꯛꯄ ꯌꯥꯏꯀꯣ
ꯀꯣꯏꯔꯛꯄ ꯌꯥꯏ ꯍꯥꯏꯕ ꯂꯥꯛꯇꯦ ꯂꯥꯛꯀꯦ ꯅꯣꯡꯃ ꯃꯇꯥꯡ ꯆꯥꯕꯗ ꯂꯥꯛꯀꯦ
ꯁꯣꯏꯅꯥꯗꯕꯤ
ꯎꯝ ꯁꯅ ꯑꯗꯨꯗꯨ ꯂꯥꯛꯀꯦ
ꯎꯝ ꯂꯥꯛꯄꯗ ꯑꯍꯥꯎ ꯑꯍꯥꯎꯕ ꯃꯌꯥꯝ ꯄꯨꯔꯛꯎꯀꯣ
ꯄꯨꯔꯥꯇ ꯄꯨꯔꯥꯇ
ꯎꯝ ꯅꯪ ꯅꯪ ꯂꯥꯛꯑꯗꯤ ꯑꯩꯁꯨ ꯑꯍꯥꯎꯕ ꯃꯌꯥꯝ ꯄꯤꯖꯒꯦꯗ ꯑꯗꯨꯕꯨꯗꯤ
ꯎꯝ ꯎ ꯑꯦ ꯋꯥꯔꯤ ꯜꯂꯤꯔꯛꯑꯣꯅꯦ
ꯅꯪ ꯒꯥꯔꯤ ꯋꯥꯔꯤ ꯇꯥꯅꯤꯡꯕ꯭ꯔ ꯑꯩꯁꯨ ꯋꯥ ꯉꯥꯡꯅ ꯑꯩꯁꯨ ꯋꯥ ꯉꯥꯡꯕ ꯍꯩꯇꯦꯗ
ꯑꯦ ꯍꯥꯏꯌꯨ ꯀꯩꯅꯣ ꯑꯩꯗꯤ ꯉꯁꯥꯏ ꯉꯥꯡꯃꯟꯕꯗꯒꯤꯁꯨ ꯋꯥꯔꯤꯕ
ꯅꯪꯗꯤ ꯀꯅꯥ ꯀꯅꯥꯗ ꯋꯥ ꯉꯥꯡꯈꯨꯔꯒꯦꯅꯦ
ꯌꯥꯃꯦꯗꯥꯏꯗꯤ ꯉꯁꯤꯁꯦ ꯌꯥꯝꯈ꯭ꯔꯦꯗ ꯇꯔꯥ ꯍꯦꯟꯕ ꯃꯥꯜꯂꯦ ꯇꯔꯥꯍꯤꯃ
ꯑꯩꯗꯤ ꯀꯅꯥꯗꯁꯨ ꯉꯥꯡꯗꯦꯗ
ꯑꯩꯉꯣꯟꯗ ꯑꯗꯨꯝ ꯐꯣꯟꯅꯔ
ꯍꯣꯏ ꯅꯪꯉꯣꯟꯗ ꯃꯔꯛ ꯃꯔꯛꯇ ꯑꯗꯨꯝ ꯐꯥꯎꯔꯛꯄ ꯇꯥꯔꯦ
ꯎꯝ ꯃꯆꯦꯁꯤꯡꯗꯨꯁꯨ ꯐꯥꯎꯔꯛꯄ ꯌꯥꯏꯅ
ꯏꯆꯦꯔꯣ
ꯑꯥꯎ
ꯈꯪꯗꯦꯗ ꯃꯣꯏꯁꯨ ꯌꯥꯝ ꯆꯤꯟꯕ ꯃꯥꯜꯂꯦꯗ
ꯑꯩ ꯆ ꯆꯤꯟꯗꯕꯅꯦ ꯑꯗꯨꯝ ꯋꯥꯔꯤ ꯁꯥꯏꯗ
ꯑꯩꯅ ꯑꯗꯨꯝꯝ ꯇꯥꯕꯗꯗꯤ ꯃꯣꯏ ꯌꯥꯝ ꯆꯤꯜꯂꯤꯦ ꯍꯥꯏ ꯍꯣꯏ
ꯑꯣ ꯌꯥꯝ ꯆꯤꯟꯗꯕꯅꯤꯗ ꯑꯩ ꯈꯪꯉꯤꯗ
ꯄꯣꯗꯝ ꯃꯣꯏꯅ ꯆꯤꯜꯂꯦ ꯍꯥꯏꯕꯗ ꯑꯩꯁꯨꯅꯦ ꯏꯁ ꯈꯔ ꯅꯨꯡꯉꯥꯏꯇꯕ ꯍꯥꯏꯇꯥꯔꯦ
ꯑꯗꯨ ꯑꯣꯏꯔꯁꯨ
ꯅꯪꯁꯨ ꯅꯣꯡꯃꯇ ꯀꯣꯜ ꯇꯧꯔꯛꯇꯦ ꯑꯩꯉꯣꯟꯗ
ꯍꯥꯥ
ꯅꯪꯁꯨ ꯅꯣꯡꯃꯗ ꯀꯣꯜ ꯇꯧꯔꯛꯇꯦꯕ ꯑꯩꯉꯣꯟꯗ ꯁꯤ ꯈꯛꯇꯪ ꯇꯧꯊꯔꯛꯄꯁꯦ ꯉꯁꯤ ꯈꯛꯇꯪꯅꯦꯕ
ꯑꯧ ꯅꯪꯁꯨ ꯐꯣꯟꯅꯔꯛ ꯅꯪꯁꯨ ꯃꯦꯁꯦꯖ ꯀ ꯑꯝꯇ
ꯅꯪꯅ ꯑꯣꯏꯔꯝꯒꯅꯤꯗ ꯊꯥꯔꯛꯇꯕꯁꯦ
ꯈꯪꯗ꯭ꯔꯦꯗ ꯑꯩꯅ ꯑꯣꯏꯔꯕ꯭ꯔꯥ ꯅꯪꯅꯨꯡꯣꯏ
ꯎꯝ ꯑꯩꯗꯤ ꯑꯗꯨꯝ ꯐꯣꯟ ꯃꯦꯠꯂꯒ ꯂꯩꯅꯦ
ꯑꯁ ꯑꯩꯁꯨ ꯐꯣꯟ ꯉꯥꯛꯇ ꯃꯦꯠꯂ